ꯍꯜꯂꯣ ꯐꯖꯥꯕꯤ
ꯄꯌꯦꯌꯦ ꯄꯌꯦꯌꯦ
ꯀꯩꯗꯧꯔꯤꯅꯣ
ꯅꯪ ꯃ ꯀꯣ ꯇꯔꯄꯗ ꯉꯥꯏꯕꯅꯦ
ꯑꯦꯍ ꯑꯁ ꯁꯦꯡꯕ꯭ꯔꯣ
ꯑꯩ ꯁꯪꯕꯅꯦ ꯀꯔꯝ ꯀꯥꯟꯗ ꯇꯧꯔꯛꯇꯣꯏꯔꯅꯥꯏ ꯄꯗꯥ ꯁꯤꯒꯗꯎꯔꯦ
ꯌꯥꯝ ꯍꯔꯥꯎꯋꯤꯅꯦ ꯑꯗꯨꯒꯤ
ꯅꯡꯗꯤ ꯀ꯭ꯔꯤ ꯇꯧꯕ꯭ꯔꯥ ꯍꯧꯖꯤꯛꯇꯤ
ꯏꯃꯥꯟꯅꯨꯕ ꯌꯨꯝꯗ ꯋꯥꯛꯀꯤꯡ ꯆꯠꯂꯒ ꯍꯜꯂꯑꯦ
ꯑꯣ ꯅꯨꯡꯉꯥꯏꯕ꯭ꯔꯣ ꯋꯥꯀꯤꯡ ꯆꯠꯄ
ꯅꯨꯡꯉꯥꯏꯇꯦꯗ
ꯍꯣꯏ ꯑꯩ ꯌꯧꯗꯨꯔꯒꯦ ꯀꯣ ꯎꯝ
ꯅꯣꯏ ꯀꯔꯝꯀꯥꯟ ꯁꯨꯇꯤ ꯂꯩꯔꯅꯤ
ꯑꯩꯈꯣꯏ ꯑ ꯑꯒꯁ ꯑꯥꯒꯁꯇ ꯑꯩꯈꯣꯏ ꯏꯛꯥꯖꯝ ꯂꯩꯔꯗꯤ ꯑꯗꯨꯝ ꯁꯨꯇꯤ ꯊꯥꯒꯅꯤ
ꯂꯣꯡꯃꯥꯏ ꯆꯤꯡꯗꯨꯗꯤ ꯁꯨꯇꯤ ꯄꯤꯗ꯭ꯔꯣ
ꯑ ꯄꯤꯌꯦ
ꯑ ꯑꯩ ꯂꯥꯛ ꯂꯥꯛꯅꯤ ꯅꯪꯕꯨ ꯂꯧꯕ ꯂꯥꯛꯀꯅꯤ ꯑꯁꯦꯡꯕꯅꯦ ꯑꯩꯗꯤ ꯐꯥꯒꯤ ꯅꯠꯇꯦꯀꯣ ꯐꯥꯒꯤ ꯇꯧꯕ ꯃꯤ ꯅꯠꯇꯦ ꯑꯩꯗꯤ
ꯑꯩꯁꯤꯅꯦ ꯉꯥꯏꯔꯝꯒꯦ ꯅꯈꯣꯏꯒꯤ ꯅꯈꯣꯏ ꯒꯦꯠ ꯃꯄꯥꯟꯗ ꯂꯩꯔꯝꯒꯦ ꯑꯩ
ꯍꯁ ꯑꯩꯈꯣꯏꯒꯤꯒꯅ ꯅꯪ ꯑꯩꯕꯨ ꯂꯧꯕ ꯂꯥꯛꯀꯗ꯭ꯔꯥ ꯑꯗꯨꯗꯤ
ꯍꯣꯏ ꯂꯥꯛꯇꯣꯏꯅꯦ ꯅꯪ ꯅꯪꯅ ꯂꯥꯛꯑꯣ ꯍꯥꯏꯔꯗꯤ ꯂꯥꯛꯇꯣꯏꯅꯦ
ꯍꯁ ꯅꯪꯅ ꯅꯨꯄꯥ ꯑꯣꯏꯔ ꯑꯣꯏꯕꯤꯔꯣꯗ ꯑꯗꯨꯗꯤ
ꯍ ꯅꯨꯄꯥ ꯑꯣꯏꯔꯒꯦ ꯅꯪ ꯅꯨꯄꯤ ꯑꯣꯏꯔꯣ
ꯆꯥꯛ ꯌꯦꯟꯁꯥꯡꯅꯤ ꯊꯣꯡꯉꯅꯕꯣ
ꯊꯣꯡꯗ꯭ꯔꯤꯗ ꯑꯩꯅ ꯊꯣꯡꯉꯣꯏ
ꯀꯅꯥꯅ ꯊꯣꯡꯒꯅꯤ
ꯊꯣꯡꯕ ꯃꯤ ꯂꯩꯥꯛꯌꯦꯦ
ꯑꯦ ꯌꯥꯝ ꯐꯩꯅꯦ ꯑꯗꯨ ꯑꯣꯏꯔꯗꯤ ꯑꯩꯒꯤꯁꯨ ꯊꯣꯡꯕꯤꯌꯅꯦ ꯅꯪꯅ ꯅꯪ ꯍꯣꯏꯅꯦ ꯅꯣꯏꯒꯤ ꯌꯨꯝꯗ ꯊꯪꯕ ꯃꯤ ꯂꯩꯔꯗꯤ ꯅꯪ ꯑꯣꯏꯅ ꯑꯩꯒꯤ ꯌꯨꯝ ꯐꯣꯡꯕꯤꯌꯅꯦ
ꯅꯪ ꯆꯥꯒꯦ ꯍꯥꯏꯗꯤ ꯊꯤꯟꯈꯤꯒꯦ ꯅꯪ ꯆ ꯑꯗ ꯍꯥꯏꯗꯤ ꯄꯥꯃꯨꯡꯅ ꯑꯗꯨꯒ ꯃꯇꯝꯁꯨ ꯂꯩꯇꯦ
ꯆꯥꯅꯤꯗ ꯅꯪꯅ ꯊꯣꯡꯝꯕꯤꯕꯕꯨ ꯍꯥꯎꯔꯁꯨ ꯇꯨ ꯍꯥꯎꯔꯁꯨ ꯍꯥꯎꯇ꯭ꯔꯁꯨ ꯆꯥꯔꯅꯤ
ꯑꯩꯅ ꯊꯣꯡꯉꯣꯏꯕ ꯑꯩ ꯊꯣꯡꯕ ꯇꯜꯂꯦ ꯎꯝ
ꯅꯪꯒꯤ ꯈꯨꯊꯣꯡꯁꯦ ꯍꯥꯎꯕ꯭ꯔꯥ
ꯎꯝ ꯍꯅꯦ ꯃꯤ ꯅ ꯀꯣꯋꯥ ꯊꯣꯡꯝꯕꯤꯌꯣ ꯊꯣꯡꯕꯤꯌꯣꯅ ꯍꯥꯏꯕꯅꯦꯕ ꯑꯩꯅ ꯇꯅꯤꯡꯒꯤ ꯍ
ꯑꯩꯒꯤ ꯑꯩꯒꯤ ꯑꯣꯏꯅꯗꯤ ꯇꯟꯕꯤꯒꯅꯤꯗ ꯀꯔꯤꯒꯤꯅ
ꯎ ꯅꯁꯨ ꯁꯔꯗꯤ ꯆꯤꯒ ꯊꯣꯡꯕ ꯌꯥ ꯅꯪ ꯑꯗꯨꯃꯥꯏꯅ ꯍꯥꯏꯔꯛꯀꯅꯤ
ꯊꯣꯡꯕꯤꯌꯨꯅꯦ ꯑꯩꯒꯤꯁꯨ ꯍꯧꯖꯤꯛ ꯍꯧꯖꯤꯛ ꯂꯧꯕ ꯂꯥꯛꯀꯦ
ꯇꯝꯖꯕ ꯑꯩꯅ ꯅꯪ ꯅꯨꯡꯇꯤꯒꯤ ꯊꯣꯡꯕꯤꯌꯨ ꯍꯥꯏꯔꯗꯤ ꯑꯩ ꯉꯝꯃꯣꯏ
ꯁꯧꯀ꯭ꯔꯤ ꯁꯧꯀ꯭ꯔꯤ ꯏꯟꯁꯥꯡ ꯑꯣꯏꯕ꯭ꯔꯥ ꯁꯥ ꯑꯣꯏꯕ꯭ꯔꯥ ꯈꯪꯗꯦ ꯅꯪꯅꯅꯤꯡ ꯊꯣꯡꯕꯤꯅꯤꯡꯕ
ꯍ ꯏꯝꯕ ꯇꯧꯔꯤꯦ
ꯁ ꯃꯅ ꯁꯕꯒ ꯑꯗꯨ ꯑꯗꯨ ꯑꯕ ꯇꯥꯎꯕꯤꯗꯦ
ꯑꯣ ꯍꯥꯎꯅꯤꯅꯦ ꯇꯥꯏ ꯇꯥꯏ
ꯍꯥ ꯍ
ꯀꯅꯥꯅ ꯊꯣꯡꯗꯣꯏꯅꯣ ꯅꯅꯥꯎꯅ ꯅꯨꯄꯤꯔ ꯅ ꯆꯩ ꯆꯩꯔ ꯅ ꯃꯥꯔꯣ
ꯑꯠꯇ ꯑꯩꯗꯤ ꯑ ꯀ ꯂꯦ
ꯍꯣꯁꯇꯦꯜ
ꯍ ꯁꯇ ꯑꯣꯏꯒ ꯍꯣꯏ ꯍꯣꯁꯇꯦꯜ ꯍꯣꯁꯇꯦꯜ ꯑꯩꯅ ꯇꯥꯕ꯭ꯔꯣ
ꯒ꯭ꯌꯥꯟ ꯇꯥꯗꯦ ꯅꯪꯅ ꯍꯥꯏꯕ
ꯍꯣꯁꯇꯦꯜꯗ ꯂꯩꯔꯦ ꯍꯥꯏꯕ
ꯑꯣ ꯍꯣ ꯍꯣ ꯍ
ꯍꯁꯇꯦꯜꯗ ꯂꯩ ꯔꯛꯅ ꯚꯔꯥ ꯑꯣꯏꯅ ꯑꯣꯏꯅ ꯂꯩꯔ ꯑꯩꯉꯣꯟꯗ ꯍꯥꯏꯗꯨꯗ ꯅꯨꯄꯥ ꯑꯇꯣꯞꯄ ꯑꯣꯏꯔꯝꯒꯅꯤꯗ
ꯎ ꯅꯉ ꯋꯥꯟꯅꯦ
ꯉꯁꯤ ꯑꯍꯥꯟꯕꯅꯦ ꯏꯕꯥꯅꯤ ꯐꯣꯟ ꯇꯧꯔꯤꯁꯦ
ꯅꯠꯇꯦ ꯉꯔꯥꯡꯁꯨ ꯊꯥꯋꯅ
ꯐꯥꯒꯤ ꯇꯧꯕꯅꯤꯅ ꯑꯃ ꯑꯃꯈꯛꯇꯅꯤ ꯉꯔꯥꯡ ꯇꯧꯗꯣꯏꯗ ꯉꯔꯥꯡ ꯉꯔꯥꯡ ꯉꯥꯡ ꯉꯥꯛ
ꯉꯔꯥꯡ ꯉꯔꯥꯡ ꯇꯧꯋꯦ ꯉꯔꯥꯡ ꯃꯆꯤꯟꯊꯤꯗꯣ ꯅꯪ ꯅ ꯅꯪ ꯅꯪ ꯅꯪ ꯅꯪꯅꯦ ꯑ ꯄꯨꯡ ꯊꯨꯐ ꯃꯈꯁꯥꯏꯗꯔꯥ
ꯑꯩ ꯐꯣꯟ ꯇꯧꯗꯦꯕ ꯉꯔꯥꯡ ꯉꯔꯥꯡꯁꯦ ꯁꯦ ꯃꯨꯟꯅ ꯇꯥꯛꯑꯣ ꯑꯩ ꯀ ꯀꯩꯅꯣ ꯍꯪꯒꯣꯏꯗꯣ ꯐꯥꯕ ꯆꯠꯄ ꯅꯦꯕ ꯉꯔꯥꯡꯗꯤ ꯑꯩ ꯐꯣꯟ ꯇꯧꯗꯦ ꯉꯔꯥꯡ
ꯑꯣ ꯑꯩꯗꯤ ꯅꯡ
ꯅꯪ ꯑꯗꯨꯃꯥꯏꯅ ꯇꯧꯒꯅꯨꯀꯣ ꯑꯩ ꯑꯩ ꯁꯥꯎꯔꯅꯤꯀꯣ ꯀꯅꯥꯕꯨꯅꯣ ꯅꯪ ꯋꯥꯔꯤ ꯁꯔꯤꯗꯣ ꯅꯪ ꯂꯣꯠꯅ ꯋꯥꯔꯤ ꯁꯥ ꯁꯥꯔꯤꯗ ꯀꯅꯥꯕꯨꯅꯣ ꯑꯗꯨꯃꯥꯏꯅ ꯇꯧꯕ ꯌꯥꯗꯦ
ꯀꯅꯥꯗ ꯑꯣꯏꯗꯣꯏꯅꯣ ꯅꯪꯅꯦꯕ ꯑꯩ ꯈꯪꯉꯦꯕ ꯃꯆꯤꯟ ꯊꯤꯔꯛꯀꯅꯣ
ꯑꯩ ꯉꯔꯥꯡ ꯂꯝꯕꯤ ꯆꯠꯂꯦ
ꯅꯠꯇꯦ ꯅꯡꯅꯦ
ꯑꯩꯉꯣꯟꯗꯥ ꯃꯔꯥꯜ ꯄꯤꯒꯅꯣ
ꯑ ꯅꯪꯅꯦ ꯑꯩ ꯈꯡꯉꯦ
ꯅꯪ ꯅꯪꯁꯦ ꯅꯍꯥꯟ ꯈꯪꯗꯦ ꯅꯪꯒꯤ ꯃꯤꯡ ꯈꯪꯗꯦ ꯑꯣꯏꯕꯗꯣ ꯅꯪꯒꯤ ꯃꯤꯡ ꯈꯪꯗꯦ ꯍꯥꯏꯕꯗꯣ ꯑꯗꯨꯅꯦ
ꯑꯗꯨꯅꯦ ꯉꯔꯥꯡꯅꯦ
ꯉꯔꯥꯡꯅꯦ ꯑꯩꯅ ꯍꯥꯏꯕꯗꯣ
ꯍꯥꯏꯔꯣ
ꯂꯩꯇꯦ ꯏꯁꯩ ꯁꯛꯄꯤꯌꯣꯔꯥ
ꯍꯥꯏꯔꯣ
ꯀꯔꯤ ꯍꯥꯏꯎ ꯍꯥꯏꯕ꯭ꯔꯥ
ꯍꯥꯏꯔꯣ
ꯀꯔꯤ ꯀꯔꯤ ꯍꯥꯏꯌꯨ
ꯅꯪꯒꯤ ꯊꯃꯣꯏꯗ ꯂꯩꯕ ꯑꯁꯤ ꯌꯥꯝ ꯅꯨꯡꯉꯥꯏꯕ ꯋꯥꯗꯣ ꯍꯥꯏꯕꯤꯔꯣ
ꯂꯩꯇꯦ
ꯑꯦ ꯀꯔꯤꯒꯤꯅꯣ ꯂꯩꯇꯦ ꯍꯥꯏꯕꯗꯨ ꯍꯥꯏꯕꯤꯔꯣꯅꯦ ꯅꯨꯡꯉꯥꯏꯕ ꯋꯥꯔꯤ ꯑꯃ ꯂꯤꯕꯤꯌꯣ
ꯇꯜꯂꯦ ꯅꯡ ꯑꯗꯣ ꯑꯩꯅ ꯍꯧꯖꯤꯛ ꯂꯤꯕꯤꯔꯗꯤ ꯅꯪ ꯅꯨꯡꯇꯤꯒꯤ ꯇꯧꯔꯛꯑꯗꯤ ꯑꯩ ꯑꯩꯁ
ꯀꯔꯤ ꯍꯥꯏꯕ꯭ꯔꯥ ꯊꯣꯡꯗ꯭ꯔꯤꯗ ꯀꯔꯤ ꯌꯦꯟꯁꯥꯡ ꯊꯣꯡꯁꯤꯔ ꯈꯪꯗ꯭ꯔꯦ ꯅꯪ ꯅꯪꯉꯣꯟꯗ ꯊꯣꯡꯕꯤꯌꯣ ꯍꯥꯏꯔꯒ
ꯑꯗꯨꯗꯤ ꯑꯩꯕꯨ ꯂꯧꯕꯥ ꯂꯥꯛꯑꯣꯅ
ꯑꯁꯦꯡꯕꯅꯦ ꯑꯩꯗꯤ ꯍꯧꯖꯤꯛ ꯂꯥꯛꯀꯅꯤ ꯀꯣꯜ ꯂꯣꯏꯔꯒ ꯂꯥꯛꯅꯤ
ꯎꯝ ꯂꯥꯛꯑꯣ ꯂꯇ꯭ꯔꯗꯤꯅ ꯎꯝ
ꯑꯩꯗꯤ ꯑꯁꯦꯡꯕ ꯅꯤꯀꯣ
ꯑꯩꯁꯨ ꯑꯁꯦꯡꯕꯅꯦ ꯎ ꯑꯗꯨꯝ ꯂꯩꯕ꯭ꯔꯥ ꯉꯁꯤꯗꯤ
ꯉꯁꯤ ꯍꯣꯏ ꯑꯗꯨꯝ ꯂꯩꯔꯤꯅꯤ ꯉꯔꯥꯡ ꯉꯔꯥꯡ ꯊꯦꯡꯅ ꯇꯨꯝꯕꯒꯤꯀꯣ꯫ ꯑꯗꯨ ꯅꯨꯡꯊꯤꯟꯗ꯫
ꯀꯔꯤꯒꯤ ꯊꯦꯡꯅ ꯇꯨꯝꯕ꯭ꯔꯥ ꯅꯪꯗꯤ꯫
ꯍꯪꯉꯣꯏ ꯐꯥꯕ ꯆꯠꯂꯦ ꯍꯥꯏꯔꯒ ꯅꯣꯏꯁꯨ ꯅꯪ ꯑꯣ ꯅꯪꯁꯨ ꯍꯪꯉꯣꯏ ꯍꯪꯉꯣꯏ ꯆꯥꯕ꯭ꯔꯥ꯫
ꯍꯣꯏ ꯆꯥꯌꯦꯅ꯫ ꯏꯁ ꯎꯝ ꯑꯗꯨ ꯑꯥ ꯍꯣꯏ ꯗ꯭ꯔꯥꯏ ꯑꯣꯏꯅ ꯍꯥꯎꯋꯦ꯫
ꯑꯣ ꯑꯩꯈꯣꯏꯗꯤ ꯐ꯭ꯔꯦꯁ ꯑꯆꯧꯕꯗꯨ ꯍꯪꯉꯣꯏ ꯑꯆꯧꯕꯗꯨ ꯑꯗꯨ ꯑꯣꯏꯅ ꯐꯥꯕꯅꯦ ꯃꯆꯥꯗꯤ ꯐꯥꯗꯦꯗ꯫
ꯎꯝ ꯑꯩꯗꯤꯑꯥ ꯐ꯭ꯔꯦꯁꯇꯤ ꯇꯜꯂꯦ꯫
ꯃꯥꯒꯤ ꯏꯁꯀꯤꯟꯗꯣ꯫ ꯂꯧꯊꯣꯛꯑꯒ ꯍꯥꯏꯅꯩ꯫ ꯂꯧꯊꯣꯛꯇ꯭ꯔꯗꯤ ꯑꯁ ꯑꯩꯗꯤ ꯇꯜꯂꯦꯗ ꯅꯝꯗꯣ ꯅꯝꯊꯤꯕꯒꯤꯀꯣ꯫
ꯑꯣ ꯈꯪꯗꯦ ꯑꯩꯗꯤ꯫ ꯃꯤꯑꯥꯇꯣꯞ ꯃꯤ ꯃꯤ ꯑꯇꯣꯞꯄꯗꯤ ꯑꯗꯨꯝ ꯂꯧꯊꯣꯛꯇꯕ ꯃꯤꯁꯨ ꯂꯩꯌꯦꯀꯣ꯫
ꯍꯣꯏꯅꯦ ꯍꯣꯏꯅꯦ ꯂꯧꯊꯣꯛꯇ꯭ꯔꯒ ꯆꯥꯕꯁꯨ ꯌꯥꯎꯔꯅꯤ꯫
ꯎꯝ ꯇꯥꯜꯂꯦ꯫
ꯑꯗꯣ ꯃꯤꯗꯤ ꯑꯗꯣ ꯁꯣꯞ ꯁꯣꯞ ꯑꯣꯏꯅ ꯊꯛꯂꯤꯗꯤ꯫ ꯏ ꯑ ꯀꯔꯤ ꯍꯥꯏꯕ꯭ꯔꯥ ꯏ ꯌꯥꯝ ꯂꯥꯛꯑꯦ ꯍꯥꯏꯌꯦ꯫
ꯍꯣꯏꯅꯦ ꯍꯣꯏꯅꯦ꯫ ꯏꯅꯔꯖꯤ ꯑꯣ ꯄꯪꯊꯍꯟꯕꯁꯨ ꯌꯥꯝ ꯂꯥꯛꯑꯦ ꯍꯥꯏꯑꯦ꯫ ꯅꯣꯏ ꯅꯪ ꯅꯁꯥ ꯀꯪꯕ꯭ꯔꯥ ꯅꯣꯏꯕ꯭ꯔꯥ꯫
ꯎ ꯃꯣꯏꯁꯨ ꯅꯣꯏꯔꯦ
ꯑꯗꯨ ꯑꯣꯏꯔꯗꯤ ꯐꯤꯠꯇ ꯂꯩꯔꯝꯝꯕꯅꯦ꯫ ꯀꯪ ꯅꯁꯥ ꯀꯪꯉꯦ ꯍꯥꯏꯕꯗꯤ ꯑꯩ ꯐꯥꯕ ꯆꯠꯂꯒꯦ ꯍꯥꯏꯕꯅꯤꯗ ꯅꯪꯒꯤ꯫
ꯀꯪꯗꯦ ꯀꯪꯗꯦ ꯀꯪꯅꯤꯡꯉꯁꯨ ꯎꯄꯥꯏ ꯂꯩꯇꯦ꯫
ꯅꯪ ꯁꯨꯞ ꯊꯛꯅꯕꯒ꯫
ꯍ꯫ ꯑꯗꯨ ꯁꯨꯞ ꯊꯛꯇꯔꯁꯨ ꯑꯗꯨꯝ ꯂꯩ ꯂꯩ ꯑꯥ ꯐꯕ꯫
ꯍꯥꯟꯅ ꯑꯩꯒꯤ ꯆꯥꯛ ꯌꯦꯟꯁꯥꯡ ꯍꯥꯟꯅ ꯊꯣꯡꯕꯤꯌꯨꯅꯦ꯫
ꯄꯨꯡ ꯀꯌꯥꯗ ꯆꯥꯛ ꯆꯥꯔꯅꯤ ꯅꯣꯏꯒꯤ ꯍꯣꯁꯇꯦꯜꯗꯤ꯫
ꯑꯩ ꯈꯪꯗꯦ ꯆꯥꯅꯤꯡꯕ ꯃꯇꯝꯗ ꯑꯗꯨꯝ ꯆꯥꯕ ꯌꯥꯏ꯫ ꯑꯩꯈꯣꯏꯗꯤ ꯃꯇꯝ ꯂꯩꯇꯦ꯫ ꯑꯗꯨꯝ ꯍꯧꯖꯤꯛ ꯍꯧꯖꯤꯛꯁꯨ ꯆꯥꯅꯤꯡꯉꯗꯤ ꯑꯗꯨꯝ ꯆꯥꯕ ꯌꯥꯔꯦ꯫
ꯍꯥꯏꯔꯣ꯫
ꯅꯪ ꯏꯟꯖꯥꯡ ꯊꯣꯡꯝꯕ ꯇꯥꯜꯂꯗꯤ ꯂꯥꯎ
ꯍꯣꯏ ꯄꯤꯕꯤꯌꯥꯅꯤ ꯅꯣꯏ ꯀꯥꯏꯗ ꯍꯣꯁꯇꯦꯜ ꯂꯩꯕ꯭ꯔꯣ꯫
ꯑꯩꯈꯣꯏꯔꯣ꯫
ꯎꯝ ꫰꫰
ꯕꯕꯤꯅꯒꯤ ꯃꯐꯝ ꯈꯪꯕ꯭ꯔꯥ꯫
ꯈꯪꯉꯦ ꯈꯪꯉꯦ
ꯇꯥꯕꯔ‌ꯣ ꯑꯁ ꯏꯃꯥꯟꯅꯕꯁꯤꯡꯒ ꯂꯩꯕꯅꯦ ꯑꯩꯗꯤ ꯑꯩ ꯕꯔꯥꯗ ꯑꯩꯗꯤ ꯏꯊꯟꯗ ꯂꯩ
ꯑꯣ
ꯏꯃꯥꯟꯅꯕ ꯃꯁꯛ ꯐꯖꯕꯁꯤꯡꯀꯣ ꯃꯣꯏ ꯁꯤꯡꯒꯜꯅꯦ ꯅꯃꯥꯟꯅꯕꯤ ꯂꯩꯔꯗꯤ ꯍꯥꯏꯔꯣꯅꯦ
ꯑꯁ ꯍꯧꯖꯤꯛꯀꯥꯟ ꯍꯧꯖꯤꯛꯀꯥꯟ ꯀꯅꯥꯅ ꯁꯤꯡꯒꯜ ꯂꯩꯕ ꯃꯤ ꯂꯩꯕ꯭ꯔꯣ
ꯅꯪꯗꯤ ꯏꯟꯁꯇꯥꯒ꯭ꯔꯥꯝ ꯄꯥꯏꯕ꯭ꯔꯥ
ꯎꯝ ꯄꯥꯏꯗ‌ꯦ
ꯑꯦ ꯅꯆꯤꯟ ꯊꯤꯒꯅꯨꯗ ꯏꯟꯁꯇꯥꯒ꯭ꯔꯥꯝ ꯄꯥꯏꯔꯗꯤ ꯅꯪꯒꯤ ꯌꯨꯖꯔꯅ‌ꯦꯝ ꯑꯣ ꯋꯥꯠꯆꯞꯇ ꯍꯥꯏꯕꯤꯌ‌ꯣꯅꯦ
ꯇꯜꯂ‌ꯦꯕ
ꯑꯦ ꯑꯗꯨꯝ ꯈꯪꯅꯥꯁꯦ ꯍꯥꯏꯕꯅꯤꯗ
ꯇꯜꯂ‌ꯦ ꯈꯪꯅꯕꯗꯤ ꯍꯥꯏꯌ‌ꯦ ꯑꯗꯨꯝ ꯑꯩꯒꯤ ꯐꯣꯇꯣꯒꯨꯝꯕ ꯑꯗꯨꯝ ꯌꯦꯡꯂꯗꯤ ꯇꯜꯂ‌ꯦꯕ ꯍꯥꯏ
ꯑꯦ ꯅꯪꯕꯨ ꯌꯦꯡꯅꯤꯡꯕꯒꯤꯅꯦ
ꯑꯗꯨꯝ ꯗꯥꯏꯔ‌ꯦꯛ ꯑꯗꯨꯝ ꯐꯣꯂ‌ꯣ ꯇꯧꯔꯗꯤ ꯌꯥꯏ ꯑꯗ‌ꯣ
ꯍꯣꯏ ꯍꯣꯏ ꯐꯣ ꯐꯣꯂꯣ ꯇꯧ ꯐꯣꯂꯣ ꯇꯧꯕꯤꯔꯒꯦ ꯅꯪꯒꯤ ꯈꯣꯟꯖꯦꯜ ꯇꯥꯕꯗꯀꯣ ꯑꯁ ꯑꯩ ꯌꯥꯝꯅ ꯌꯦꯡꯅꯤꯡꯉꯦꯕ
ꯇꯜꯂ‌ꯦꯕꯨ ꯉꯝꯃꯔ‌ꯣꯏ ꯑꯣ ꯅꯪꯔ‌ꯣ
ꯑꯁ‌ꯦꯡꯕꯅ‌ꯦ